ꯑꯅꯨꯄꯃꯥ
ꯍꯥꯎ ꯗꯌꯥꯂꯛꯁꯃꯤ ꯑꯣꯏꯕꯤꯔꯕꯣ
ꯃꯥꯅꯦ ꯅꯍꯥꯛ ꯅꯨꯡꯉꯥꯏꯔꯤꯕ꯭ꯔꯣ
ꯑꯩ ꯅꯨꯡꯉꯥꯏꯔꯤꯌꯦꯦ ꯅꯪꯗꯤ ꯀꯝꯗꯧꯔꯤꯒꯦ
ꯑꯩꯁꯨꯁꯨ ꯑ ꯋꯥꯏ ꯍꯥꯏꯕꯗꯤ ꯌꯥꯗꯕꯅꯤꯅ ꯅꯨꯡꯉꯥꯏꯔꯤ ꯈꯣꯝ ꯇꯥꯕ
ꯆꯥꯛ ꯏꯁꯤꯡ ꯎꯅꯔꯕꯣ
ꯆꯥꯛ ꯏꯁꯤꯡ ꯆꯥꯔꯦ ꯅꯣꯏꯗꯤ ꯆꯥꯔꯕꯣ
ꯆꯥꯔꯦ ꯀꯩ ꯃꯊꯦꯜ ꯆꯥꯔꯒꯦ ꯅꯪꯗꯤ
ꯑꯩꯈꯣꯏꯒꯤ ꯉꯁꯤꯗꯣ ꯀꯥꯡꯁꯣꯏ ꯑꯃ ꯊꯣꯡꯉꯦ ꯀꯥꯡꯍꯧ ꯑꯃ ꯉꯧꯔꯦ ꯅꯣꯏꯒꯤꯗꯤ
ꯑꯩꯈꯣꯏꯗꯤ ꯉꯥ ꯆꯥꯔꯤ
ꯏꯃꯥꯟꯅꯕꯤꯅ ꯊꯣꯡꯉꯦ
ꯑꯣ ꯑꯁ ꯍꯥꯎꯊꯔꯦ ꯑꯗꯨꯗꯤ ꯌꯥꯝꯅ
ꯍꯥꯕ꯭ꯔꯦ ꯑꯗꯨꯑꯣꯏꯗꯤ ꯀꯅꯥꯅ ꯊꯣꯡꯕꯤꯒꯦ
ꯑꯩꯈꯣꯏꯁꯨ ꯏꯃꯥꯟꯅꯕꯤꯅ ꯊꯣꯡꯉꯦ ꯑꯩ ꯂꯥꯏꯔꯤꯛ ꯇꯧꯔꯤꯉꯩꯗ ꯃꯣꯏ ꯂꯣꯏ ꯊꯣꯡꯇꯣꯛꯑ ꯂꯩꯔꯝꯃꯦ ꯍꯥꯎꯋꯦ ꯃꯤꯆ ꯈꯥꯏ
ꯅꯣꯏ ꯀꯌꯥ ꯆꯃꯤ ꯅꯒꯦ
ꯑꯩꯈꯣꯏ ꯑꯍꯨꯝ ꯆꯥꯃꯤꯟꯅꯩꯌꯦ
ꯈꯅꯥ ꯀꯅꯥ
ꯁꯜꯄꯥꯅꯦ ꯑꯩꯈꯣꯏ ꯄꯨꯂꯞ ꯍꯧꯖꯤꯛ ꯐꯤꯜ ꯚꯤꯖꯤꯠꯀꯤ ꯔꯤꯄꯣꯔꯠꯁꯨ ꯈꯣꯝꯀꯠꯂꯤ
ꯎꯝ ꯌꯥꯝ ꯐꯩꯌꯦꯀꯣ ꯑꯗꯨꯗꯤ
ꯎꯝ ꯅꯣꯏꯗꯤꯒ ꯅꯒꯅꯥꯆꯥꯃꯤꯅꯒꯦ
ꯑꯩꯈꯣꯏꯁꯨ ꯑꯩꯈꯣꯏ ꯑꯍꯨꯝ ꯆꯥꯏ ꯁꯗꯤꯅꯥꯅꯦ ꯔꯣꯁꯃꯤꯅꯥꯅꯦ ꯑꯩꯅꯦ
ꯑꯣ ꯀꯩ ꯀꯥꯡꯁꯣꯏ ꯊꯣꯡꯉꯤꯅꯣ
ꯑꯝ ꯀꯩꯅꯣꯒ ꯈꯥꯃꯦꯟ ꯁꯤꯟꯕꯤꯒ ꯑꯂꯨꯒ ꯇꯤꯜꯍꯧ ꯃꯅꯥꯒ ꯊꯣꯡꯉꯝꯃꯦ ꯑꯗꯨꯒ ꯀꯥꯡꯉꯣꯝ ꯑꯃ ꯉꯔꯝꯃꯦ ꯌꯥꯝ ꯍꯥꯎꯅ ꯆꯥꯈ꯭ꯔꯦ ꯑꯩꯈꯣꯏ ꯑꯂꯨꯅꯦ ꯑꯗꯨꯒ ꯀꯩꯅꯣꯅꯦ ꯈꯥꯃꯦꯟꯅꯦ ꯑꯗꯨꯒ ꯀꯥꯔꯣ ꯄꯠꯇ
ꯑꯣ ꯍꯥꯎꯕꯅꯤꯅꯦ ꯑꯗꯨꯗꯤ ꯆꯥꯗꯕ ꯀꯨꯏꯔꯦꯅꯦ ꯑ
ꯑꯩꯈꯣꯏꯗ ꯂꯥꯛꯑꯣ ꯄꯤꯖꯒꯦ
ꯂꯥꯛꯄ ꯇꯥꯔꯦ ꯆꯥꯕ
ꯂꯥꯛꯑꯣ ꯑꯩꯈꯣꯏꯅ
ꯎꯝ ꯀꯩꯗꯧꯃꯤꯅꯣ ꯅꯪ
ꯀꯩꯁꯨ ꯇꯧꯗꯦ ꯑꯩꯒꯤ ꯃꯄꯥꯟꯗ ꯂꯩ ꯃꯌꯥꯝ ꯊꯝꯕꯗꯣ
ꯎꯝ
ꯑꯗꯨꯗꯣ ꯑꯩꯅ ꯌꯨꯝ ꯆꯠꯂꯤꯀꯥꯟꯗ ꯍꯜꯂꯛꯄꯗ ꯂꯩ ꯃꯌꯥꯝ ꯁꯥꯠꯂꯒ ꯂꯩꯔꯝꯃꯦ
ꯑꯣ ꯀꯩꯀꯩ ꯂꯩꯅ
ꯑꯁ ꯑꯩꯒꯤ ꯂꯩ ꯃꯈꯜ ꯂꯣꯏ ꯁꯨꯔꯦ
ꯁꯉꯔꯩꯁꯨ ꯅꯪꯅꯅ
ꯁꯅꯥꯔꯩꯗꯣ ꯍꯤꯡꯗ꯭ꯔꯦ ꯑꯗꯨꯒꯤ ꯁꯅꯥꯔꯩ ꯑꯝꯇ ꯍꯤꯡꯗ꯭ꯔꯦ ꯑꯗꯨꯒꯤ ꯁꯅꯥꯔꯩꯁꯤꯡꯗꯣ ꯑꯩꯅ ꯄꯨꯂꯞ ꯄꯨꯂꯞ ꯁꯣꯛꯈ꯭ꯔꯒ ꯑꯗꯨꯒꯤ ꯁꯅꯥꯔꯩ ꯊꯥꯕꯒꯤ ꯀꯩꯅꯣꯗꯨꯗ ꯂꯩꯕꯥꯛ ꯇꯨꯗ ꯑꯇꯣꯞꯄ ꯄꯥꯝꯕꯤ ꯑꯣꯏꯅ ꯃꯍꯨꯠ ꯁꯤꯟꯖꯤꯟꯈ꯭ꯔꯦ
ꯎꯝ ꯅꯪ ꯂꯩ ꯊꯥꯕꯗꯣ ꯀꯩ ꯀꯩ ꯀꯔꯤ ꯇꯧꯔꯒ ꯍꯤꯡꯒꯦ ꯂꯩꯁꯤꯡꯗꯣ ꯍꯥꯏꯕꯗꯤ ꯅꯨꯡꯇꯤꯒꯤ ꯏꯁꯤꯡꯒꯨꯝꯕ ꯆꯥꯏꯗ꯭ꯔꯣ ꯀꯩꯀꯩ ꯍꯥꯞꯀꯦ
ꯅꯨꯡꯇꯤꯒꯤꯗꯤ ꯆꯥꯏꯗꯦꯗ ꯀꯩꯅꯣ ꯇꯧꯋꯦ ꯅꯨꯡꯇꯤꯒꯤ ꯆꯥꯏ ꯍꯥꯏꯗꯤ ꯃꯣꯏꯗꯤ ꯁꯤꯌꯦꯕ ꯕꯥ
ꯎꯝ
ꯅꯨꯡꯇꯤꯒꯤ ꯆꯥꯏꯕꯅꯤꯅ ꯁꯤꯕꯅꯤꯅ ꯌꯥꯗꯕꯅꯤꯅ ꯍꯞꯇꯥ ꯑꯃꯒꯤ ꯃꯅꯨꯡꯗ ꯑꯅꯤꯔꯛ ꯑꯗꯨꯃꯥꯏꯅ ꯆꯥꯏ ꯑꯗꯨꯅ ꯃꯈꯣꯡꯗꯣ ꯇꯣꯠꯇ꯭ꯔꯗꯤ ꯌꯥꯗꯦꯕ ꯂꯩ ꯏꯁꯤꯡ ꯆꯥꯟꯅꯗꯕ ꯂꯩ ꯌꯥꯎꯋꯦꯕ ꯃꯈꯣꯡ ꯆꯣꯠꯍꯟꯕ ꯌꯥꯗꯕ ꯑꯗꯨꯅ ꯑꯗꯨꯗꯣ ꯀꯪꯉꯀꯥꯟꯗ ꯑꯣꯏꯅ ꯆꯥꯏꯕꯤꯕ
ꯑꯣ ꯅꯪꯒꯤ ꯀꯥ ꯃꯅꯨꯡꯗ ꯊꯝꯕ ꯂꯩꯒꯝꯂꯥꯁꯥꯁ ꯃꯌꯥꯝ ꯂꯩꯗꯥꯏꯅꯦ ꯅꯪꯒꯤ
ꯂꯩꯑ ꯑꯗꯨꯗꯤ ꯏꯁꯤꯡꯗ ꯊꯝꯕꯅꯤꯅ ꯀꯩꯝꯇ ꯇꯧꯗꯦꯕ ꯃꯄꯥꯟꯗ ꯊꯝꯕꯗꯨꯗꯤ ꯅꯨꯡꯁꯥ ꯀꯩꯀꯥ ꯁꯥꯕ ꯈꯣꯠꯄ ꯇꯧꯕꯅꯤꯅꯅꯦ ꯌꯥꯗꯕ ꯑꯗꯨꯒꯤ
ꯑꯣ ꯑꯗꯨꯗꯤ ꯎꯝ ꯏꯁꯤꯡꯗ ꯊꯝꯕꯗꯨꯗꯤ ꯏꯁꯤꯡꯗꯨꯗꯤ ꯑꯗꯨꯝ ꯁꯤꯟꯇꯣꯛꯄ꯭ꯔꯥ ꯀꯃꯥꯏꯅ ꯇꯧꯏ
ꯁꯤꯟꯗꯣꯛꯇꯣꯏꯅꯦ ꯏꯁꯤꯡꯗꯣ ꯃꯣꯏꯒꯤ ꯃꯔꯥ ꯀꯩꯀꯥ ꯇꯥꯁꯜꯂꯀꯥꯟꯗ ꯃꯔꯥ ꯃꯆꯨꯒꯨꯝꯕ ꯂꯥꯛꯑꯀꯥꯟꯗ ꯏꯁꯤꯡꯗꯣ ꯃꯣꯠꯁꯤꯜꯂꯛꯄ ꯈꯣꯠꯄ ꯌꯥꯎꯔꯛꯀꯅꯦꯕ
ꯑꯥ
ꯑꯗꯨꯒꯤ ꯃꯇꯝꯗꯨꯗ ꯑꯗꯨꯝ ꯏꯁꯤꯡꯗꯣ ꯑꯗꯨꯝ ꯁꯤꯟꯗꯣꯛꯄꯤꯒꯗꯕ ꯋꯥꯈꯜ ꯌꯥꯝꯅ ꯅꯨꯡꯉꯥꯏꯕꯅꯦ ꯑꯗꯨꯃꯥꯏꯅ ꯍꯥꯏꯗꯤ ꯂꯥꯏꯔꯤꯛ ꯄꯥꯐꯝꯒꯤ ꯀꯩꯅꯣꯗꯒ ꯇꯦꯕꯜꯗꯒ ꯑꯗꯨꯃꯥꯏꯅꯒ ꯊꯝꯕꯗꯣ ꯑꯗꯨ ꯂꯥꯏꯔꯤꯛ ꯄꯥꯕ ꯈꯣꯠꯄꯗ ꯋꯥꯈꯟꯗꯣ ꯍꯥꯏꯗꯤ ꯃꯌꯥꯝ ꯋꯥꯔꯨꯔꯒ ꯍꯜꯂꯛꯑꯒ ꯑꯗꯨꯃꯥꯏꯅ ꯇꯦꯕꯜꯗꯒ ꯂꯩ ꯃꯔꯛꯇꯒ ꯐꯝꯃꯒ ꯂꯥꯏꯔꯤꯛꯀ ꯉꯥꯛꯇꯪ ꯑꯣꯏꯁꯨ ꯄꯥꯕꯗꯣ ꯋꯥꯈꯟ ꯌꯥꯝ ꯏꯪꯍꯟꯕꯗꯣ ꯁꯪ ꯃꯥꯥꯟꯗꯨ ꯑꯣꯏꯔꯒ ꯑꯗ ꯅꯣꯏ ꯁꯨ ꯊꯝꯃꯣ ꯌꯥꯝ ꯐꯕꯅꯦ ꯍꯥꯏꯗꯤ ꯑꯩꯈꯣꯏꯗ ꯏꯁꯤꯡ ꯅꯨꯡꯁꯤꯠ ꯀꯩꯀꯥ ꯄꯤꯕ ꯄꯥꯝꯕꯤ ꯉꯥꯛꯇꯅꯦꯕ ꯑꯩꯈꯣꯏꯅ ꯐꯠꯇꯕ ꯅꯨꯡꯁꯥ ꯁꯣꯔ ꯀꯩꯀꯥ ꯍꯣꯟꯇꯣꯛꯄꯁꯦ ꯃꯣꯏꯅ ꯂꯨꯞꯁꯜꯂꯑꯒ ꯑꯐꯕ ꯄꯤꯔꯛꯄ ꯉꯝꯕ ꯄꯥꯝꯕꯤꯁꯤꯡꯗꯣ ꯑꯗꯨꯒꯨꯝꯕ ꯉꯥꯛꯇꯅꯦꯕ ꯏꯃꯨꯡꯗ ꯊꯝꯅꯩꯁꯤꯡꯁꯦ ꯑꯗꯨꯅ ꯌꯥꯝ ꯐꯕꯅꯦ ꯅꯣꯏꯁꯨ ꯀꯩꯅꯣ ꯇꯧ ꯑꯗꯨꯝ ꯍꯥꯏꯗꯤ ꯂꯤꯗꯤꯛꯂꯤꯒꯨꯝꯕ ꯂꯩꯕꯗꯣ ꯑꯗꯨꯗ ꯑꯗꯨꯝ ꯍꯥꯞꯆꯜꯂꯒ ꯑꯗꯨꯝ ꯊꯝꯕꯗ ꯑꯗꯨꯝ ꯍꯤꯡꯕꯅꯦꯕ ꯑꯗꯨꯃꯥꯏꯅ ꯇꯧꯔꯒ ꯑꯗꯨꯝ ꯍꯉꯣꯟ ꯅꯣꯏꯁꯨ ꯑꯗꯨ ꯌꯥꯝ ꯐꯕꯅꯦ
ꯑꯁ ꯑꯗꯨꯗꯤ ꯑꯩ ꯇꯧꯗꯕ ꯌꯥꯗ꯭ꯔꯦ ꯑꯩꯁꯨ ꯊꯥꯒꯦ ꯑꯌꯨꯛ ꯋꯥꯅ ꯍꯜꯂꯛꯄꯗꯅꯦ ꯎꯝ ꯀꯥ ꯃꯅꯨꯡ ꯆꯪꯕ ꯁꯨꯟꯖꯜꯂꯦ ꯑꯗꯨꯗꯨꯅ ꯈꯔ ꯅꯧꯊꯣꯛꯅꯕ ꯑꯁꯪ ꯑꯃꯥꯟꯁꯤꯡꯗꯣ ꯇꯧꯅꯕ ꯑꯩꯒꯤꯁꯨ ꯂꯩ ꯆꯥꯔ ꯊꯥꯗꯕ ꯌꯥꯗ꯭ꯔꯦ
ꯍꯣꯏ ꯂꯩ ꯆꯥꯔ ꯊꯥꯛꯑꯣ ꯋꯥꯈꯜ ꯌꯥꯝ ꯅꯨꯡꯉꯥꯏꯕꯅꯦ ꯂꯩ ꯆꯥꯔ ꯊ ꯊꯥꯕꯁꯦ ꯋꯥꯈꯜ ꯌꯥꯝꯃꯤ ꯉꯜꯅꯦ ꯃꯣꯏ ꯍꯥꯏꯗꯤ ꯀꯩꯅꯣꯒ ꯁꯥꯠꯂꯛꯄ ꯃꯇꯝ ꯂꯥꯏꯒ ꯁꯥꯠꯂꯛ ꯛꯄ ꯑꯗꯒꯤꯗꯤ ꯂꯩ ꯃꯅꯥꯗꯒꯤꯒ ꯑꯅꯧꯕꯒ ꯆꯣꯡꯊꯣꯔꯛꯄꯗꯣ ꯑꯁ ꯑꯗꯨꯅꯒ ꯅꯨꯡꯉꯥꯏꯕ ꯋꯥꯈꯜꯗꯤ ꯑꯌꯨꯛ ꯉ ꯑꯥꯒ ꯍꯒꯂ ꯍꯧꯒꯂꯒꯦꯒ ꯌꯦꯡꯖꯕꯗ
ꯑꯣ ꯑꯁ ꯑꯩꯗꯤ ꯇꯧꯗꯕ ꯌꯥꯗ꯭ꯔꯦ ꯑꯗꯨꯗꯤ
ꯑꯗꯨ ꯌꯥꯝ ꯅꯨꯡꯉꯥꯏꯕꯅꯦ
ꯎꯝ ꯇꯤꯟꯒꯨꯝꯕ ꯇꯥꯁꯟꯕ ꯈꯣꯠꯆꯟꯕ ꯃꯌꯥꯝ ꯇꯧꯔꯛꯇ꯭ꯔꯣ ꯅꯪ ꯑꯗꯨꯗꯤ ꯀꯃꯥꯏꯅ ꯇꯧꯕ
ꯑꯗꯨꯃꯛꯇꯤ ꯑꯗꯨꯗꯤ ꯑꯩꯈꯣꯏꯅ ꯖꯣꯇꯣꯟ ꯇꯧꯕꯤꯕꯒꯤ ꯃꯈꯥ ꯄꯣꯜꯂꯦ ꯍꯥꯏꯗꯤ ꯂꯩꯗꯣ ꯑꯩꯈꯣꯏꯅ ꯐꯖꯅ ꯈꯣꯡ ꯀꯩꯀꯥꯗꯣ ꯁꯦꯡꯇꯣꯛꯄꯤꯗꯕꯤꯗ ꯑꯗꯨꯝ ꯊꯥꯅꯤꯕꯅꯦ ꯊꯥꯖꯤꯜꯂꯒ ꯑꯗꯨꯝ ꯏꯁꯤꯡ ꯈꯔ ꯑꯗꯨꯝ ꯄꯨꯡꯆꯥꯏ ꯆꯥꯏꯔꯒ ꯊꯝꯕꯗꯗꯤ ꯌꯥꯗꯦꯕ ꯑꯗꯨ ꯅꯠꯇꯕꯤꯗ ꯑꯗꯨꯝ ꯃꯈꯣꯡꯗꯣ ꯑꯗꯨꯝ ꯁꯦꯡꯇꯣꯛꯄꯤꯕ ꯈꯣꯠꯄꯤꯕ ꯑꯗꯒꯤ ꯍꯣꯏ ꯂꯩ ꯑꯃ ꯁꯥꯍꯜꯂꯝ ꯇꯤꯟ ꯇꯥꯔꯛꯄ ꯍꯥꯏꯁꯦ ꯍꯧꯅ ꯁꯥꯟꯅꯤ ꯑꯗꯣ ꯑꯩꯈꯣꯏꯅ ꯑꯗꯨꯝ ꯃꯥꯒꯤ ꯃꯈꯣꯡꯗꯣ ꯁꯦꯡꯛꯇꯣꯛꯄꯤꯕ ꯅꯥꯟꯊꯣꯛ ꯣꯛꯄꯤꯕ ꯇꯩꯊꯣꯛꯄꯤꯕ ꯑꯗꯨꯝ ꯇꯧ ꯂꯩꯔꯒꯗꯤ ꯇꯤꯟꯁꯨ ꯃꯊꯟ ꯑꯩ ꯀꯥꯏꯔꯛꯑꯦ ꯑꯗꯨ
ꯑꯣ
ꯑꯅꯥꯟꯕ ꯃꯐꯝꯗꯕꯨ ꯀꯃꯥꯏꯅ ꯑꯐꯠꯇꯕ ꯄꯣꯠ ꯆꯪꯗꯣꯏꯅꯣ ꯋꯥꯈꯟ ꯐꯕ ꯋꯥꯈꯟ ꯐꯕ ꯃꯤꯒꯤ ꯀꯣꯛꯇ ꯐꯠꯇꯕ ꯋꯥꯈꯜ ꯑꯝꯇ ꯈꯟꯗ꯭ꯔꯤꯗꯨꯗꯤ ꯑꯗꯨꯃꯥꯏꯅ ꯃꯈꯣꯡ ꯍꯜꯂꯗꯤ ꯇꯤꯟ ꯀꯥꯡꯗꯨ ꯆꯪꯕꯗ ꯍꯪꯉꯣꯏꯑꯕ ꯃꯤꯒꯤ ꯏꯃꯨꯡꯁꯨ ꯅꯥꯜꯂꯗꯤ ꯃꯤꯅ ꯁꯦꯟꯗꯟ ꯂꯧꯊꯣꯛꯑ ꯆꯪꯗ꯭ꯔꯣ ꯃꯣꯠꯂꯗꯤ ꯑꯗꯨꯝ ꯁꯦꯟꯗ ꯇꯧꯁꯤꯜꯂꯒ ꯆꯪꯗ꯭ꯔꯥ ꯑꯗꯨꯗꯤ ꯆꯞ ꯃꯥꯟꯅꯩ ꯑꯗꯨꯅ ꯑꯩꯈꯣꯏꯅ ꯁꯦꯡꯕ ꯀꯟꯕꯁꯤꯗ ꯑꯩꯗꯣ ꯌꯨꯝꯗ ꯆꯠꯄꯒꯤꯔꯣ ꯁꯤꯕꯤꯅꯥꯅ ꯁꯤꯟꯅꯔꯝꯕ ꯃꯥ ꯑꯗꯨ ꯐꯠꯇ ꯊꯁꯤꯡꯕꯤꯔꯝꯃꯦ ꯂꯩꯁꯤꯡꯗꯣ ꯑꯗꯨꯝ ꯅꯥꯟꯅ ꯊꯝꯕꯤꯔꯝꯃꯦ ꯑꯩ ꯅꯍꯥꯟꯅ ꯁꯦꯕꯥ ꯇꯧꯕ ꯑꯗꯨꯃꯥꯏꯅ
ꯑꯥ
ꯌꯥꯝ ꯅꯨꯡꯉꯥꯏꯌꯦꯦ ꯑꯗꯨꯅ ꯂꯩꯒ ꯃꯌꯥꯝ ꯁꯥꯠꯂꯝꯃꯦ ꯅꯣꯏ ꯊꯥꯖꯗ꯭ꯔꯒ ꯍꯌꯦꯡ ꯌꯦꯡꯕ ꯂꯥꯛꯑꯣ ꯑꯩꯒꯤ ꯔꯨꯝꯗ
ꯍꯌꯦꯡ ꯌꯦꯡꯕ ꯂꯥꯛꯄ ꯇꯥꯔꯦ ꯂꯩꯁꯤꯡꯁꯤꯁꯨ ꯊꯋꯥꯏ ꯄꯥꯟꯕꯥꯜꯂꯤꯅꯤꯀꯣ ꯑꯗꯨꯗꯨꯅ ꯃꯣꯏꯁꯨ ꯐꯖꯅ ꯆ
ꯍꯣꯏ ꯑꯗꯨꯒ ꯂꯩ ꯑꯇꯣꯞꯄ ꯑꯃ ꯚꯦꯔꯥꯏꯇꯤ ꯑꯃ ꯌꯥꯎꯔꯤꯌꯦ ꯁꯔꯀꯨꯂꯦꯟ ꯑꯃ ꯑꯗꯨ ꯃꯥꯗꯤ ꯏꯁꯤꯡ ꯆꯥꯏꯕ ꯌꯥꯗꯕ ꯏꯁꯤꯡ ꯆꯥꯏꯕꯗꯅꯦ ꯃꯊꯟꯇ ꯃꯅꯥꯗꯣ ꯄꯜꯂꯛꯀꯗꯣꯏꯕ
ꯑꯗꯨꯁꯨ ꯐꯖꯅ ꯊꯤꯖꯤꯜꯂꯒ ꯊꯥꯗ꯭ꯔꯗꯤ ꯑꯃꯣ
ꯍꯣꯏ ꯑꯗꯣ ꯃꯣꯏꯁꯨ ꯊꯥꯅꯤꯡꯉꯦꯅ ꯄꯨꯡꯊꯥ ꯊꯥꯕ ꯌꯥꯗꯦꯕ ꯍꯥꯏꯗꯤ ꯑꯩꯈꯣꯏꯅ ꯖꯣꯇꯣꯟ ꯉꯝꯗꯕꯒꯤ ꯇꯧꯗ꯭ꯔꯤꯕ ꯋꯥꯅꯦꯕ ꯍꯥꯏꯗꯤ ꯆꯝꯄ꯭ꯔꯥꯒꯨꯝꯕ ꯃꯈꯣꯡꯗꯣ ꯁꯨꯝꯖꯤꯟꯕ ꯑꯗꯩꯗꯤ ꯌꯦꯔꯨꯝꯒꯨꯝꯕ ꯍꯥꯞꯄꯤꯕ ꯑ ꯎ ꯆꯤꯅꯤꯒꯨꯝꯕꯁꯦ ꯊꯤꯠꯂ ꯈꯣꯠꯂꯒ ꯍꯩꯟꯕ ꯈ ꯍꯥꯞꯆꯟꯕ ꯄꯥꯝꯕꯤ ꯆꯥꯅꯕ ꯈꯣꯠꯄ ꯃꯌꯥꯝ ꯂꯩꯌꯦꯕ ꯑꯗꯨꯒꯨꯝꯕ ꯑꯩꯈꯣꯏꯅ ꯁꯨꯝ ꯍꯥꯏꯗꯤ ꯑꯗꯨꯝ ꯇꯧꯔꯒ ꯂꯩꯕꯗꯨꯗꯤ ꯉꯝꯗꯦꯗꯅ ꯍꯥꯏꯗꯤ ꯑꯩꯈꯣꯏꯁꯨ ꯂꯥꯏꯔꯤꯛ ꯇꯝꯕ ꯁꯥꯇ꯭ꯔꯅꯤꯅ ꯀ꯭ꯂꯥꯁ ꯆꯠꯂꯤ ꯈꯣꯠꯂꯤ ꯑꯗꯒꯤ ꯂꯥꯏꯔꯤꯛ ꯄꯥꯕ ꯈꯣꯠꯄ ꯇꯧꯅꯕꯅꯤꯅ ꯉꯝꯗꯕꯗꯣ
ꯍꯣꯏ ꯑꯗꯨꯅꯦ ꯊꯔꯁꯤꯗꯅ ꯎꯝ ꯁꯥꯇ꯭ꯔ ꯑꯣꯏꯔꯤꯉꯩꯁꯦ ꯊꯕꯛꯁꯦ ꯐꯖꯅ ꯆꯤꯜꯂꯦ
ꯆꯤꯜꯂꯦ ꯊꯕꯛꯇꯤ ꯐꯖꯅ ꯆꯤꯜꯂꯦ ꯍꯧꯖꯤꯛꯁꯨ ꯇꯧꯔꯤꯁꯤꯅꯤ ꯑꯦꯛꯖꯥꯝꯒꯤꯕꯨ ꯑꯃꯨꯛ ꯍꯪꯖꯤꯜꯂꯛ ꯑꯗꯒꯤ ꯁꯤꯗꯤ ꯑꯃꯒꯤ ꯃꯨꯡ ꯐꯪꯗꯦꯗ
ꯎꯝ ꯍꯣꯏ ꯂꯣꯏ ꯐꯪꯖꯤꯟꯅꯔꯦ ꯃꯊꯥꯁꯨ ꯌꯥꯝ ꯁꯥꯔꯦ ꯀꯃꯥꯏ ꯀꯃꯥꯏꯕꯨ ꯇꯧꯗꯣꯏꯅꯣ ꯈꯪꯗ꯭ꯔꯦ
ꯑꯗꯨꯅꯤ ꯀꯔꯤ ꯑꯣꯏ ꯇꯧꯔ ꯐꯗꯣꯏꯅꯣ
ꯑ ꯃꯃꯥ ꯕꯕꯥ ꯍꯣꯏꯗꯤ ꯄꯥꯎ ꯐꯥꯎꯅꯗ꯭ꯔꯕꯣ
ꯍꯧꯅꯩꯌꯦ ꯌꯨꯝꯁꯨ ꯊꯕꯛ ꯌꯥꯝ ꯀꯟꯅ ꯀꯜꯍꯧꯔꯤ ꯍꯧꯖꯤꯛ ꯂꯧꯒꯤ ꯃꯇꯝ ꯑꯣꯏꯕꯅꯤꯅ ꯅꯣꯏꯗꯤ ꯂꯧꯁꯤꯡꯗꯤ ꯀꯃꯥꯏꯅ ꯇꯧꯍꯧꯔꯤ
ꯑꯩꯈꯣꯏꯒꯤꯁꯨ ꯂꯧꯁꯤꯡ ꯂꯧ ꯈꯣꯏꯕ ꯍꯧꯅꯍꯧꯔꯦ ꯑꯗꯨꯒꯤ ꯃꯤꯈꯩ ꯃꯔꯥꯡ ꯉꯥꯡ ꯂꯣꯏ ꯊꯕꯛ ꯀꯥꯟꯟꯅꯍꯧꯔꯦ ꯁꯟ ꯀꯩꯀꯥ ꯊꯥꯗꯣꯛꯄ ꯊꯥꯗꯣꯛꯄꯤꯒꯅꯨꯒꯥꯏꯅ ꯃꯤ ꯂꯥꯎ ꯂꯥꯎꯗꯅ ꯆꯠꯄ ꯍꯧꯅꯍꯧꯔꯦ
ꯍꯣꯏ ꯂꯧ ꯇꯥꯕ ꯃꯇꯝꯗ ꯁꯟꯅ ꯂꯧ ꯆꯥꯊꯣꯛꯄꯗꯣ ꯑꯁ ꯂꯧꯃꯤꯅ ꯈ꯭ꯋꯥꯏꯗꯒꯤ ꯊꯃꯣꯏ ꯁꯣꯛꯄ ꯄꯣꯠꯅꯦ ꯑꯗꯣ
ꯃꯥꯅꯦ
ꯇꯒ ꯁꯟꯅ ꯂꯧ ꯆꯥꯔꯒ ꯂꯩꯔꯝꯕꯗꯣ ꯂꯧꯄꯨꯗꯨꯅ ꯁꯥꯎꯅꯤꯡꯕꯗꯣ
ꯑꯗꯨꯅꯦ ꯍꯥꯏꯁꯦ ꯑꯁ ꯃꯔꯥꯟꯜ ꯈꯪꯖꯄꯣꯠꯇꯦ ꯃꯣꯏꯅ ꯁꯖꯤꯛꯅꯦꯅ ꯆꯥꯖꯔꯤꯅꯦꯕ ꯑꯗꯣ ꯃꯣꯏ ꯃꯣꯏ ꯃꯆꯤꯟꯖꯥꯛ ꯆꯥꯖꯔꯤꯉꯩꯅꯤꯗ ꯑꯩꯈꯣꯏꯗꯗꯤ ꯑꯌꯦꯛꯄ ꯑꯣꯏꯔꯦꯅ ꯂꯩꯔꯨꯗꯣꯏꯅꯦꯕꯀꯣ ꯅꯨꯡꯕꯨ ꯁ
ꯈ ꯈꯪꯗꯦ ꯍꯟꯗꯛꯁꯦ ꯑꯁ ꯀꯩꯅꯣ ꯇꯧꯋꯦ ꯅꯣꯡꯁꯨ ꯁꯨꯇꯥ ꯇꯥꯗꯦ ꯅꯣꯡ ꯇꯥꯔꯒꯁꯨ ꯂꯩꯄꯥꯛ ꯆꯣꯠꯅꯕ ꯏꯁꯤꯡ ꯂꯩꯅꯕꯁꯨ ꯇꯥꯗꯦ
ꯍꯈꯣꯏ ꯆꯨꯝꯃꯤ ꯑꯩꯈꯣꯏꯒꯤꯁꯨꯅꯦ ꯍꯟꯇꯛ ꯅꯣꯡ ꯇꯥꯗꯕꯒꯤ ꯊꯕꯛꯇꯣ ꯏꯁꯤꯡ ꯂꯩꯇꯕꯒꯤ ꯈꯣꯏ ꯌꯥꯗ꯭ꯔꯦ ꯑꯗꯨꯅ ꯃꯤ ꯈꯔ ꯄꯥꯠ ꯃꯌꯥꯒ ꯅꯛꯄꯁꯤꯡꯗꯤ ꯏꯁꯤꯡꯗꯣ ꯆꯤꯡꯉꯒ ꯑꯣꯏꯅ ꯍꯥꯞꯄꯒ ꯂꯧꯗꯨꯣ ꯈꯣꯏꯅꯔꯦꯕꯀꯣ ꯑꯗꯣ ꯍꯟꯗꯛꯇꯤ ꯈꯔ ꯀꯨꯝ ꯀꯥꯡꯕ ꯑꯃ ꯃꯥꯜꯂꯦ ꯑꯩꯈꯣꯏꯒꯤꯁꯨ ꯑꯩꯈꯣꯏ ꯌꯥꯗꯗꯅ ꯂꯩꯔꯤꯅꯤ ꯍꯟꯗꯛ ꯅꯣꯏꯗꯤ ꯏꯁꯤꯡ ꯐꯪꯅꯕ꯭ꯔꯣ ꯀꯃꯥꯏꯅ ꯇꯧꯒꯦ
ꯗꯤꯍ ꯏꯁꯤꯡ ꯑꯩꯈꯣꯏꯁꯨ ꯏꯁꯤꯡ ꯐꯪꯗꯕꯒꯤ ꯑꯁ ꯏꯄꯥꯗ ꯃꯊꯥ ꯁꯥꯕꯅ ꯂꯩꯍꯧꯔꯦ ꯏꯁꯤꯡ ꯐꯪꯗꯦ ꯂꯧꯗꯤ ꯐꯧꯗꯤ ꯍꯨꯟꯕꯗꯨꯗꯤ ꯂꯤꯡꯕ ꯌꯥꯕꯒꯤ ꯃꯇꯝ ꯑꯣꯏꯍꯧꯔꯦ ꯑꯗꯨꯒꯤ ꯂꯧꯔꯤ ꯁꯦꯝꯒꯗꯕꯗꯨꯗ ꯏꯁꯤꯡ ꯂꯩꯇꯕꯅꯤꯅ ꯑꯝꯇ ꯁꯦꯝꯕ ꯌꯥꯗ꯭ꯔꯦꯗꯅ ꯏꯁꯤꯡ ꯂꯩꯔꯀꯥꯟꯗ ꯁꯦꯡꯒꯗꯕꯗꯣ ꯑꯗꯨꯅ ꯌꯨꯝꯗ ꯃꯊꯥ ꯌꯥꯝ ꯁꯥꯟꯅꯍꯧꯋꯦ
ꯑꯁ ꯑꯗꯨꯅꯦ ꯑꯩꯈꯣꯏꯗꯤ ꯂꯧ ꯎꯔꯒ ꯆꯥꯕꯅꯤꯅ ꯑꯃꯨꯛ ꯀꯨꯝ ꯀꯥꯡꯉꯗꯤ ꯑꯩꯈꯣꯏꯗ ꯌꯥꯝ ꯋꯥ
ꯍꯣꯏ ꯌꯥꯝ ꯋꯥꯅꯤꯑ ꯀꯨꯡ ꯀꯥꯡꯉꯗꯤ ꯑꯁ ꯆꯥꯅꯤꯡꯉꯥꯏ ꯂꯩꯔꯣꯏ ꯀꯨꯡ ꯀꯥꯡꯉꯗꯤ
ꯑꯗꯨꯅꯦ ꯈꯜꯂꯨꯕꯗꯤ ꯌꯥꯝ ꯋꯥꯏꯦ ꯍꯣꯏ ꯍꯣꯏ ꯑꯗꯨꯗꯤ ꯍꯌꯦꯡ ꯑꯃꯨꯛ ꯊꯦꯡꯟꯅꯁꯤꯀꯣ ꯅꯪꯒꯥ
ꯍꯣꯏ ꯍꯌꯦꯡ ꯑꯃꯨꯛ ꯋꯥꯔꯤ ꯁꯥꯟꯅꯁꯤ
ꯍꯣ ꯍꯣꯏ ꯎꯝ ꯎꯝ
ꯍꯣꯏ ꯍꯣꯏ ꯍꯣꯏ ꯅꯪ ꯐꯔꯁꯤ
ꯋꯥꯝꯊꯔꯁꯦ
ꯎꯝ